ꯅꯎ
ꯍꯜꯂꯣ
ꯑꯥ ꯑꯗ
ꯍ ꯅꯨꯡꯉꯥꯏꯔꯤꯕ꯭ꯔꯣ ꯏꯅꯧ ꯅꯪꯕꯨ ꯀꯃꯥꯏꯅ ꯇꯧꯔꯤ
ꯑꯁ ꯅꯨꯡꯉꯥꯏꯔꯤ ꯑꯋꯥꯡ ꯃꯈꯣꯡꯗ ꯇꯥꯒꯦꯗ ꯀꯨ ꯑꯦꯔꯤꯌꯥ ꯑꯃꯅꯦꯦ ꯀꯃꯥꯏ ꯀꯃꯥꯏ ꯇꯧꯔꯤꯒꯦ ꯑꯌꯥꯝꯕꯅ
ꯑꯁ ꯅꯨꯡꯉꯥꯏꯔꯤ ꯑꯩꯈꯣꯏꯔꯣꯝꯗ ꯍꯧꯖꯤꯛꯁꯦ ꯕꯣꯠꯀꯤ ꯌꯥꯝ ꯀꯜꯂꯤꯌꯦ ꯣꯠꯀꯤ ꯈꯔ ꯆꯦꯜꯜꯂꯤꯌꯦ ꯑꯗꯨꯅꯖꯤꯛ ꯑꯩꯈꯣꯏ ꯀꯦꯟꯗꯤꯗꯦꯠ ꯁꯦ ꯌꯥꯝ ꯊꯣꯛꯑꯦ ꯍꯧꯖꯤꯛ ꯑꯩꯈꯣꯏ ꯀꯩꯅꯣꯗ ꯑꯩꯈꯣꯏ ꯀꯟꯁꯇꯤꯇ꯭ꯋꯦꯟꯁꯤꯗ ꯑꯗꯨꯅ
ꯎꯝ
ꯀꯦꯟꯗꯤꯗꯦꯠꯁꯦ ꯑꯐꯕ ꯀꯔꯝꯕ ꯈꯟꯁꯤꯒꯦꯅ ꯃꯨꯟꯅ ꯈꯜꯂꯤ ꯑꯗꯣ ꯑꯩꯈꯣꯏ ꯅꯍꯥ ꯃꯌꯥꯝ ꯆꯦꯟꯗꯅ ꯆꯣꯡꯗꯅ ꯀꯔꯝꯕꯅ ꯐꯒꯦꯅ ꯀꯟꯅ ꯍꯣꯠꯅꯔꯤ ꯀꯔꯝꯕꯅ ꯐꯗꯣꯏꯅꯣ ꯈꯪꯗꯦ ꯍꯣꯏ ꯏꯟꯗꯤꯌꯥꯁꯦ ꯍꯧꯖꯤꯛ ꯑꯩꯈꯣꯏꯒꯤ ꯃꯅꯤꯄꯨꯔꯒꯤ ꯀꯟꯗꯤꯁꯟꯁꯨ ꯌꯥꯝ ꯐꯠꯇꯕꯅꯤꯅ
ꯃꯥꯅꯤ ꯌꯥꯝ
ꯌꯥꯝ ꯅꯛꯁꯤꯜꯂꯛꯄꯁꯨ ꯌꯥꯏ ꯍꯥꯏꯅ ꯑꯃꯨꯛꯁꯨ ꯑꯃꯨꯛ ꯄꯥꯎ ꯑꯃ ꯇꯥꯏ ꯑꯗꯩꯗꯤ ꯊꯣꯛꯈꯤꯕꯁꯨ ꯌꯥꯏꯅ ꯔꯤꯃꯔꯁꯤ ꯃꯌꯥꯝ ꯁꯟꯗꯣꯛꯅꯩ ꯀꯔꯝꯕꯅ ꯆꯨꯝꯗꯣꯏꯅꯣ ꯈꯪꯗꯦ ꯑꯗꯣ ꯅꯞꯇꯤ ꯅꯛꯁꯤꯜꯂꯛꯑꯕꯅꯤꯅ ꯕꯣꯠ ꯃꯤꯍꯨꯠ ꯑꯃꯗꯤ ꯈꯟꯗ ꯌꯥꯗꯕꯅꯤꯅ ꯗꯦꯃꯣꯀ꯭ꯔꯦꯁꯤ ꯆꯠꯄꯁꯦ ꯑꯗꯨꯅ ꯀꯟꯅ ꯑꯩꯈꯣꯏ ꯅꯍꯥꯁꯤꯡ ꯑꯩꯈꯣꯏ ꯂꯩꯀꯥꯏꯒꯤ ꯀ꯭ꯂꯕꯁꯤꯡ ꯄꯨꯜꯂꯒ ꯀꯔꯝꯕꯅ ꯐꯒꯦ ꯃꯅꯤꯄꯨꯔ ꯀꯟꯒꯗꯕ ꯅꯍꯥ ꯌꯪ ꯖꯦꯅꯦꯔꯦꯇꯤꯞ ꯑꯣꯏꯕꯁꯤꯡꯁꯦ ꯀꯔꯝꯕꯅ ꯐꯒꯦꯅ ꯈꯟꯅ ꯊꯤꯔꯤꯌꯦ
ꯑꯁ ꯑꯗꯨꯅꯤꯅꯦ ꯏꯌꯥꯝꯕ ꯈꯣꯏꯔꯝꯗꯁꯨ ꯂꯣꯏꯔꯦ ꯃꯥꯏ ꯃꯥ ꯀꯩ ꯔ꯭ꯔꯨꯄꯤꯤꯡꯁ ꯁꯥꯙꯅ ꯒꯥꯔꯤꯒ ꯊꯧꯅꯗꯅ ꯋꯥꯏꯅꯗꯅ ꯆꯠꯇꯅ ꯈꯣꯠꯇꯅ ꯑꯦꯝ ꯑꯦꯜ ꯑꯦ ꯃꯌꯨꯝ ꯆ ꯄꯤꯤ ꯈꯣꯠꯄꯤꯤꯅ ꯕꯣꯠ ꯃꯌꯥ ꯌꯧꯁꯤꯜꯂꯛꯄꯒꯤ ꯇꯧꯕꯤꯗ ꯌꯥꯝ ꯀꯟꯅ ꯇꯧꯔꯤ ꯂꯩꯀꯥꯏꯥꯏ ꯀꯥꯏꯒꯤꯁꯨ ꯉꯉꯥꯏꯔꯦ ꯑꯌꯥꯝꯕ ꯏꯁꯄꯣꯔꯠꯀꯥꯁꯦ ꯁꯤꯟ ꯈꯣꯠꯇꯅ ꯄꯩꯁꯥ ꯂꯧꯊ ꯌꯥꯅꯕ ꯃꯤ ꯂꯉꯩ ꯚꯣꯠ ꯈꯣꯝ ꯌꯥꯅꯕ ꯃꯥꯥꯏ ꯃꯥꯒꯤ ꯉꯝꯖꯕ ꯊꯥꯛꯇ ꯍꯣꯠꯅꯔꯤꯌꯦ ꯕꯣꯠ ꯅꯛꯁꯤꯜꯂꯛꯄꯒꯤ ꯍꯥꯏꯒꯗ꯭ꯔꯥ ꯀꯩꯗꯧꯕꯩ ꯍꯥꯏꯗꯅꯣ
ꯄꯩꯁꯥ ꯌꯥꯝ ꯊꯥꯗꯅꯕ ꯀꯦꯟꯗꯤꯗꯦꯠꯁꯨ ꯌꯥꯎꯔꯤ ꯏꯅꯦ ꯏꯅꯦ
ꯃꯣꯏꯁꯤꯅ ꯀꯃꯥꯏ ꯀꯃꯥꯏꯅ ꯇꯧꯔꯤꯅꯣ ꯒ꯭ꯌꯥꯟ ꯇꯥꯗꯦ ꯄꯩꯁꯥ ꯁꯤꯅ ꯃꯤꯁꯦ ꯄꯩꯁꯥꯗ ꯂꯣꯏ ꯆꯠꯂꯝꯃꯤꯅ ꯎꯝ
ꯎꯝ ꯍꯟꯗꯛꯀꯤ ꯃꯇꯥꯡꯁꯤꯗꯤ ꯈꯤꯅꯔꯝꯅꯤ ꯍꯟꯗꯛ ꯇꯤꯁꯤꯗꯤ ꯑꯗꯨ ꯄ꯭ꯔꯖꯥꯅ ꯒ꯭ꯌꯥꯟ ꯇꯥꯗ꯭ꯔꯒꯗꯤ ꯂꯣꯏꯔꯦ ꯃꯊꯪꯁꯨ ꯑꯗꯨꯝ ꯂꯨꯞꯄꯒ ꯂꯩꯇꯥꯥꯕꯅꯤ ꯑꯗꯨꯅ ꯅꯍꯥꯁꯤꯡꯕꯨꯗꯤ ꯈꯔ ꯭ꯌꯥꯟ ꯇꯥꯔꯦ ꯑꯍꯟꯉꯖ ꯄꯩꯁꯥꯗ ꯑꯦ ꯀ ꯁꯈꯤꯕ
ꯑꯁ ꯑꯗꯨꯅꯤ ꯌꯥꯝ ꯃꯈꯣꯏꯗꯣꯝꯁꯨ ꯎꯝ ꯃꯈꯣꯏꯗꯣꯝꯁꯨ ꯌꯥꯗꯕꯤ ꯍꯥꯏ ꯁꯤꯗꯤ ꯃꯥꯒꯤ ꯃꯥꯒꯤ ꯍꯥꯟꯅ ꯀꯞꯆꯈꯤꯕꯗꯣ ꯃꯣꯏꯗꯤ ꯀꯔꯤꯅꯣ ꯍꯥꯏꯕꯁꯦ ꯈꯪꯕ ꯅꯠꯇꯦ ꯑꯗꯨꯅ ꯑꯩꯈꯣꯏ ꯏꯌꯥꯝꯕꯅ ꯍꯥꯏꯗꯧꯅ ꯅꯍꯥ ꯑꯩꯈꯣꯏ ꯈꯔ ꯃꯥꯟꯅꯔꯒ ꯈꯤꯇꯪꯗꯤ ꯏꯍꯧ ꯑꯃꯒꯤ ꯑꯗꯨꯃꯥꯏꯅ ꯇꯧꯕ ꯍꯥꯏꯒꯗ꯭ꯔꯥ ꯀꯔꯤ ꯍꯥꯏꯅꯤ ꯃꯨꯞꯃꯦꯟ ꯑꯃ ꯑꯣꯏꯅ ꯇꯧꯔꯒ ꯑꯨꯇꯪ ꯅꯍꯥꯒꯨꯝꯕꯁꯤꯗꯪ ꯑꯃꯝꯛꯇꯪ ꯌꯦꯡꯍꯟꯅꯤꯡꯉꯤ ꯑꯩꯁꯨ ꯏꯌꯥꯝꯕ
ꯅꯤꯖꯤ ꯍꯥ
ꯎꯝ
ꯄ꯭ꯔꯖꯥꯒꯤ ꯐꯕ ꯇꯧꯔꯛꯀꯗꯕ ꯍꯥꯏ ꯇꯥꯔꯦ ꯀꯩꯒꯨꯝꯕ ꯃꯣꯏꯅ ꯇꯧꯔꯛꯇ꯭ꯔꯒꯅ ꯃꯊꯪ ꯑꯃꯨꯛ ꯁꯤꯟꯕꯤꯔ ꯂꯣꯏꯔꯦ ꯀꯩꯅꯣ ꯑꯣ ꯏ ꯑꯅꯧꯕ ꯑꯃ ꯌꯦꯡꯕꯗꯤ ꯆꯪꯉꯦ ꯑꯗꯨꯅ ꯑꯔꯤꯕꯉꯩꯁꯤꯗꯤ ꯁꯦꯡꯅ ꯀꯥꯟꯅꯗ꯭ꯔꯦ ꯃꯣꯏꯁꯦ ꯍꯤꯟꯗꯣꯛꯈꯤꯕ ꯐꯔꯦꯕꯅ ꯑꯅꯧꯕ ꯁꯤꯃ ꯐꯔꯦ ꯏꯟꯗꯤꯌꯥꯁꯦ ꯂꯣꯏꯔꯦ ꯍꯧꯖꯤꯛ ꯂꯥꯟ ꯇꯧꯔꯦ ꯌꯦꯉꯣ ꯊꯥꯎ ꯂꯣꯏ ꯇꯥꯡꯈꯠꯂꯤ ꯑꯗꯩꯗꯤ ꯄꯦꯇ꯭ꯔꯣꯜꯒꯤ ꯃꯃꯜ ꯐꯪꯉꯦ ꯑꯥ ꯌꯧꯈ꯭ꯔꯦ ꯑꯗꯨꯗꯤ ꯀꯅꯥꯇ ꯅꯁꯨꯣ ꯇꯧꯅꯗꯦ ꯍꯥꯏꯅꯗꯦ
ꯍꯥꯏꯗ ꯍꯥꯏꯗ
ꯏ ꯉꯥꯛꯇ ꯂꯩꯅꯔꯕ꯭ꯔ ꯀꯩꯅꯣ ꯈꯪꯗꯕ ꯀꯅꯥꯝꯁꯨ ꯀꯝꯄ꯭ꯂꯦꯟꯁꯨ ꯇꯧꯅꯗꯦ ꯑꯗꯨꯩꯗꯤ ꯄꯦꯇ꯭ꯔꯣꯜꯁꯨ ꯋꯥꯡꯉꯤ ꯐꯪꯗꯦ ꯑꯗꯩꯗꯤ ꯏꯊꯥꯂꯣꯟꯣꯟ ꯍꯦꯟꯅ ꯃꯁꯤꯡ ꯑꯩꯈꯣꯏꯒꯤ ꯀ꯭ꯋꯥꯟꯇꯤꯇꯤ ꯃꯁꯤꯡ ꯌꯥꯝꯅ ꯌꯥꯟꯁꯤꯟꯕꯒꯤ ꯇꯥꯏꯞꯇ ꯇꯧꯔꯦ ꯑꯗꯨꯒ ꯒꯥ ꯅꯨꯡ ꯁꯣꯛꯂꯦ ꯒꯥꯔꯤꯁꯨ ꯊꯧꯅꯤꯡꯗ꯭ꯔꯦ ꯊꯥꯎ ꯅꯦꯅ ꯇꯧꯔꯤꯁꯦ ꯑꯗꯨꯅ ꯃꯤꯍꯨꯠ ꯑꯃ ꯈꯟꯕ ꯍꯥꯏꯗꯤ ꯏꯟꯗꯤꯌꯥꯁꯤ ꯁꯦꯡꯅ ꯍꯥꯏꯔꯒ ꯔꯤꯁꯣꯔꯁ ꯁꯁꯤ ꯂꯩꯔꯒ ꯄꯨꯊꯣꯛꯄ ꯍꯩꯇꯕꯒꯤ ꯇꯥꯏꯞꯇ ꯃꯤꯉꯣꯟꯗꯒꯤ ꯇꯥꯡꯖꯔꯒ ꯑꯇꯣꯞꯄ ꯀꯟꯇ꯭ꯔꯤꯗꯒꯤ ꯊꯥꯎ ꯐꯪꯉꯦ ꯊꯤꯔꯒ ꯄꯨꯊꯣꯛꯆꯕ ꯌꯥꯕꯗꯨ ꯊꯤꯗꯕꯅꯤꯅ ꯃꯤꯉꯣꯟꯗꯤ ꯂꯩꯔꯕꯅꯤꯅ ꯂꯥꯟ ꯇꯧꯔꯀꯥꯟꯗ ꯃꯤꯗꯜ ꯏꯁꯇ ꯂꯥꯟ ꯇꯧꯔꯀꯥꯟꯗ ꯍꯧꯖꯤꯛ ꯂꯣꯏꯔꯦ ꯊꯥꯎ ꯅꯣꯡ ꯐꯪꯗꯗꯅ ꯋꯥꯔꯤꯁꯤꯉꯣ
ꯆ ꯑꯗꯨꯅꯤꯅꯦ ꯏꯌꯥꯝꯕ ꯄꯣꯠꯀꯤ ꯃꯃꯜ ꯍꯥꯏꯔꯦ ꯉꯁꯥꯏ ꯏꯝꯐꯥꯜ ꯁꯍꯔꯗ ꯈꯣꯠꯇꯄꯁꯨ ꯅꯠꯇꯅ ꯑꯩꯈꯣꯏ ꯁꯋꯥ ꯑꯗꯨꯝ ꯈꯨꯡꯒꯪꯗꯁꯨ ꯑꯁ ꯑ ꯄꯨꯟꯅ ꯋꯥꯃꯤꯟꯅꯕ ꯍꯥꯏꯗꯨꯅꯤ ꯀꯗꯥꯥꯏꯗꯒꯤ ꯑꯩꯈꯣꯏ ꯁ꯭ꯋꯥꯏꯗꯗꯤ ꯍꯕ ꯑꯂꯨ ꯃꯃꯜ ꯇꯤꯜꯍꯧ ꯃꯃꯜ ꯅꯣꯡꯃꯗ ꯆꯪꯗꯕ ꯌꯥꯗꯕ ꯄꯣꯠꯆ ꯆꯩꯔꯤꯉꯩꯗꯨꯗꯤ ꯑꯁꯃꯃꯜ ꯍꯥꯟꯅ ꯄꯤꯔꯝꯕ ꯆꯥꯡꯗꯩ ꯗꯕꯜꯗ ꯗꯕꯜꯅꯤ ꯀꯔꯕꯥꯔ ꯋꯥꯔꯥ ꯈꯔꯗꯤ ꯍꯥꯎꯕ ꯌꯥꯎꯔꯅꯤ ꯍꯥꯏꯕ ꯄꯥꯎꯁꯨ ꯇꯥꯏ ꯃꯣꯏꯅꯁꯨ ꯄꯣꯂꯤꯇꯤꯛꯁ ꯁꯥꯟꯅꯕ ꯌꯥꯎꯔꯤ ꯑꯃ ꯍꯥꯏꯗꯤ ꯑꯦꯝ ꯑꯦꯜ ꯑꯦ ꯃꯤꯅꯤꯁꯇꯔꯁꯤꯒ ꯃꯥꯟꯅꯔꯒꯅꯦ ꯃꯣꯏ ꯃꯁꯦꯟ ꯈꯔ ꯇꯧꯔꯣ ꯍꯥꯏꯕ꯭ꯔꯥ ꯍꯥꯏꯅꯣ ꯈꯪꯗꯦ ꯑꯗꯨꯅ ꯌꯥꯝ ꯒ꯭ꯌꯥꯁ ꯃꯃꯟꯒꯁꯤꯦ ꯌꯥꯝꯅ ꯑꯁ ꯂꯣꯏꯔꯛꯑꯦ ꯑꯩꯈꯣꯏ ꯁ꯭ꯋꯥꯏꯗ ꯃꯃꯟꯗꯨꯗꯒꯤ ꯑꯁ ꯇ꯭ꯔꯤꯄꯜ ꯇꯥꯏꯝ ꯗꯕꯜ ꯇꯥꯏꯝ ꯍꯤ
ꯎꯝ ꯑꯗꯨꯅ ꯒ꯭ꯌꯥꯁꯁꯨ ꯃꯃꯜ ꯋꯥꯡꯉꯤ ꯑꯗꯨꯗꯤ ꯂꯩꯒꯦꯁꯨ ꯐꯪꯗ꯭ꯔꯦ ꯑꯗꯩꯗꯤ ꯇꯧꯔꯤꯁꯦ ꯊꯨꯝ ꯃꯣꯔꯣꯛ ꯅꯣꯡꯃꯒꯤ ꯆꯪꯗ ꯌꯥꯗꯕ ꯏꯟꯒ꯭ꯔꯤꯗꯤꯌꯦꯟ ꯍꯥꯏꯇꯥꯔꯦꯅꯦ ꯆꯥꯛꯈꯨꯝꯜꯒꯤ ꯑꯗꯨꯁꯨ ꯂꯣꯏꯅ ꯃꯃꯜ ꯍꯦꯟꯒꯠꯂꯦ ꯇꯧꯔꯤꯁꯦ ꯌꯥꯟ ꯇꯗ ꯇ ꯑꯣꯏꯁꯦ ꯑꯗꯨꯅ ꯃꯤꯍꯨꯠꯁꯤ ꯑꯐꯕ ꯈꯜꯂꯀꯥꯟꯗ ꯄ꯭ꯔꯖꯥꯒꯤꯗꯃꯛꯇ ꯈꯟꯕꯤꯒꯗꯕ ꯃꯤꯍꯨꯠꯁꯤ ꯀꯔꯝꯕꯅ ꯐꯩ ꯍꯥꯏꯗꯣ ꯍꯟꯗꯛꯀꯤ ꯃꯇꯥꯡꯁꯤꯗ ꯈꯜꯍꯧꯅꯕ ꯇꯧꯖꯩ ꯏꯅꯥꯎꯔꯣ ꯃꯣꯏꯒꯤꯁꯨ ꯅꯍꯥꯁꯤꯡꯗꯨ ꯒ꯭ꯌꯥꯟ ꯇꯥꯅꯕ ꯃꯌꯥꯝ ꯍꯧꯔꯒ ꯏꯃꯥꯟꯅꯕꯁꯤꯡꯗꯨꯒ ꯋꯥꯔꯤ ꯋꯥꯇꯥꯏ ꯇꯧꯗꯨꯅ ꯀꯔꯝꯕꯅꯣ ꯐꯩ ꯀꯣꯠ ꯂꯩꯗꯣ ꯁꯥꯗꯅ ꯇꯧꯗꯧꯅꯦꯩ ꯗꯦꯃꯣꯀ꯭ꯔꯦꯁꯤ ꯏꯟꯗꯤꯌꯥꯁꯤ ꯂꯣꯗꯤ ꯂꯩꯔꯒ ꯂꯣꯁꯤ ꯃꯊꯧ ꯏꯊꯧꯧ ꯇꯧꯍꯟꯗꯕ ꯄꯥꯏꯔꯤꯕ ꯒꯣꯕꯔꯃꯦꯟ ꯄꯥꯏꯔꯛꯏꯕ ꯄꯣꯂꯤꯇꯤꯀꯦꯜꯒꯤ ꯄꯥꯔꯇꯤꯗꯨꯅ ꯒꯣꯕꯔꯃꯦꯟꯁꯤ ꯑꯃ ꯀꯥꯟꯗ ꯃꯣꯏꯅ ꯅꯝꯁꯤꯜꯂ ꯊꯝꯕꯒꯤ ꯇꯥꯏꯞꯇ ꯏꯇꯧ ꯇꯧꯕꯁꯤꯗꯅꯤ
ꯃꯥꯅ ꯌꯥꯝ ꯃꯃꯤꯡ ꯈꯛꯀꯤ ꯂꯨꯑꯣꯗꯅꯤ ꯑꯩꯈꯣꯏ ꯁ꯭ꯋꯥꯏ ꯆꯠꯅꯔꯤꯁꯤꯗꯤ ꯂꯣ ꯁꯦꯝꯖꯩ ꯍꯥꯏꯕ ꯋꯥꯔꯤꯅꯤꯋꯥꯏꯗꯒꯤ ꯐꯖꯅ ꯕꯥꯛ ꯏꯟꯗꯤꯌꯥ ꯍꯥꯏꯔꯤꯅꯤ ꯂꯣ ꯍꯥꯏ ꯄꯨꯡꯅꯨꯡ ꯂꯣꯡꯉꯦ ꯃꯣꯏ ꯃꯣꯏ ꯀꯥꯔꯛꯄ ꯃꯣꯏ ꯃꯣꯏ ꯑꯄꯥꯝꯕ ꯇꯧꯕꯅꯤꯅ ꯑꯗꯨꯒꯤ ꯏꯕ ꯏꯁꯀꯥꯏ ꯕ꯭ꯌꯨꯔꯣꯀꯦꯠ ꯃꯌꯥꯝꯁꯤꯁꯨ ꯑꯦꯝ ꯑꯦꯜ ꯑꯦ ꯃꯤꯅꯤꯁꯇꯔꯅ ꯍꯥꯏꯔꯗꯤ ꯃꯣꯏꯁꯨ ꯏꯅꯤꯡꯗ ꯏꯅꯤꯡꯗ ꯏꯟꯕ ꯃꯌꯥꯝ ꯍꯧꯖꯤꯛ ꯑꯁꯦꯡꯕ ꯇꯧꯖꯅꯤꯡꯕ ꯃꯌꯥꯝꯁꯨ ꯌꯥꯎꯔꯤ ꯃ ꯑꯗꯨꯣ ꯈꯪꯗꯦ ꯀꯩ ꯍꯥꯏꯗꯅꯣ ꯃꯣꯏ ꯄꯨꯂꯞ ꯄꯥꯡꯊꯕꯩ ꯇꯥꯏꯞꯇ ꯄꯨꯂꯞ ꯇꯨꯊꯕꯩ ꯇꯥꯏꯞꯇ ꯃꯃꯤ ꯁ ꯇꯔꯂ ꯀꯩꯁꯨ ꯍꯩꯇꯕ
ꯍ
ꯀ꯭ꯂꯥꯁ ꯇꯦꯟ ꯄꯥꯁ ꯇꯧꯅꯣꯏ ꯇꯧꯗꯣꯏ ꯇꯧꯕ ꯇꯨꯋꯜꯞ ꯄꯥꯁ ꯇꯧꯕ ꯃꯌꯥꯝ ꯑꯃ ꯐ ꯑꯗꯨꯝ ꯏꯔ ꯇ꯭ꯔꯥꯟꯁꯐꯥꯔ ꯆꯠꯅꯤ ꯀꯤꯕꯩꯔꯥ ꯐꯝꯇꯠꯅꯤ ꯀꯤꯕꯩꯔ ꯈꯪꯗꯦ ꯃꯣꯏ ꯍꯥꯏꯕꯗꯨꯗꯤ ꯑꯗꯨꯅꯤ ꯇꯧꯔꯁꯤ ꯌꯥꯝꯅ
ꯃꯥꯃꯅꯦ ꯇꯧꯔꯤꯁꯦ ꯑꯗꯨꯅ ꯑꯩꯈꯣꯏꯗꯤ ꯑꯐꯕ ꯃꯤꯍꯨꯠ ꯈꯟꯅꯕ ꯇꯧꯖꯩ ꯅꯍꯥꯁꯤꯡ ꯒ꯭ꯌꯥꯟ ꯇꯥꯁꯤ ꯑꯩꯈꯣꯏꯅ ꯍꯥꯏ ꯄꯥꯔꯇꯤ ꯍꯥꯏꯕ ꯂꯩꯇꯦ ꯃꯤꯕꯨ ꯐꯕꯨ ꯐꯔꯗꯤ ꯑꯐꯕ ꯃꯤ ꯍꯥꯏ ꯌꯦꯗꯤ ꯑꯗꯨꯝ ꯄ꯭ꯔꯖꯥꯒꯤꯗꯃꯛꯇ ꯈꯜꯂꯒ ꯄꯣꯠꯇ ꯄꯩꯁꯥ ꯂꯧꯕ ꯒꯤ ꯆꯠꯅꯕꯤꯁꯦ ꯊꯝꯗꯕ
ꯃꯁꯤ ꯑꯌꯥꯝꯕ ꯂꯩꯀꯥꯏ ꯂꯩꯀꯥꯏꯗ ꯑꯍꯟ ꯂꯩꯔꯤꯉꯩꯁꯤ ꯃꯣꯏꯗꯤ ꯌꯥꯝꯒ ꯃꯦꯟ ꯇꯥꯗꯕ ꯅꯠꯇꯕꯅꯤꯅ ꯑꯩꯈꯣꯏ ꯅꯍꯥ ꯑꯩꯈꯣꯏ ꯈꯔ ꯑꯦꯋꯥꯔꯅꯦꯁ ꯀꯨꯝꯕ ꯈꯔ ꯇꯧꯕꯤꯕ ꯆꯪꯉꯦꯅ ꯈꯜꯂꯤ ꯑꯗꯨꯅ ꯑꯩꯅꯁꯨ ꯀꯥꯏꯗꯒꯤ ꯅꯠꯇ꯭ꯔꯗꯤ ꯍꯧꯖꯤꯛ ꯇꯧꯔꯤꯕ ꯃꯑꯣꯡꯁꯤꯗꯩ ꯁꯨꯝ ꯁꯨꯝ ꯁꯨꯝ ꯆꯠꯂꯤꯕ ꯃꯑꯣꯡꯁꯤꯗꯤ ꯑꯗꯨꯝ ꯐꯠꯇ꯭ꯔꯦ ꯈꯪꯉꯃꯤꯅ ꯌꯥꯝꯅ ꯍꯥꯏꯗꯅ ꯑꯗꯨꯃꯥꯏꯅ ꯅꯍꯥꯅ ꯁꯦꯝꯗꯣꯛꯇ꯭ꯔꯗꯤ ꯀꯅꯥꯅ ꯁꯦꯝ ꯐꯣꯅꯤ ꯑꯩꯈꯣꯏꯅ ꯁꯦꯝꯗꯣꯛꯇ꯭ꯔꯗꯤ ꯀꯥꯏꯗꯒꯤ ꯑꯌꯥꯝꯕ ꯌꯥꯔꯔꯁꯤꯗꯤ ꯍꯛꯀꯤ ꯀꯔꯤꯒꯤ ꯍꯦꯟꯀꯠꯂꯛꯏꯕ ꯃꯌꯥꯝ ꯊꯪꯅꯕ ꯂꯩꯕꯥꯛꯂꯒ ꯇꯧꯔꯤꯁꯦ ꯑꯕ
ꯎꯝ
ꯁꯤ ꯄꯨꯝꯅꯃꯛꯁꯤꯁꯨ ꯑꯗꯨꯝ ꯄꯣꯂꯤꯇꯤꯛꯁꯀ ꯍꯦꯛꯇ ꯃꯩ ꯂꯩꯅ ꯂꯩꯔꯝꯃꯤ ꯍꯥꯏ ꯄꯣꯂꯤꯇꯤꯛꯁ ꯂꯦꯔ ꯀꯥꯔꯦ ꯊ ꯍꯧꯖꯤꯤ
ꯑꯗꯨꯁꯨ ꯅꯣꯏꯔꯣꯝꯗꯕꯨ ꯀꯦꯟꯗꯤꯗꯦꯠ ꯀꯌꯥꯝ ꯊꯣꯛꯏꯒꯦ ꯍꯧꯖꯤꯛꯐꯥꯎ
ꯑꯁ ꯀꯦꯟꯗꯤꯗꯦꯠꯁꯦ ꯑꯌꯥꯝꯕ ꯍꯥꯟꯅ ꯑꯅꯤ ꯑꯍꯨꯝ ꯊꯣꯛꯑꯝꯕꯅꯦ ꯍꯧꯥꯎꯖꯤꯛꯇ ꯑꯗꯒꯤ ꯀꯦꯟꯗꯤꯗꯦꯠꯁꯤꯦ ꯃꯥꯅ ꯐꯩ ꯐꯠꯇꯦ ꯐꯩ ꯐꯠꯇꯦ ꯇꯧꯕꯗꯨꯗ ꯈꯨꯗꯣꯡꯆꯥꯥꯕ ꯍ ꯂꯧꯕ ꯍꯥꯏꯗꯅ ꯀꯩ ꯍꯥꯏꯅꯤ ꯀꯣꯏꯊꯣꯛ ꯊꯣꯛꯈ꯭ꯔꯦ ꯃꯣꯏ ꯃꯔꯤ ꯃꯉꯥꯃꯨꯛ ꯊꯦꯡꯅꯅꯤꯅ ꯇꯥꯏ ꯑꯗ ꯍꯌꯦꯡ ꯈꯪꯗꯦ ꯀꯃꯥꯏꯅ ꯇꯧꯗꯣꯏꯅꯣ ꯃꯣꯏ ꯌꯦꯟꯅꯔꯛꯄ ꯀꯩꯅꯣ ꯇꯧꯕꯗ
ꯑꯗꯨꯅꯤ ꯇꯁꯦꯁꯦ
ꯗꯤ ꯂꯩꯕꯥꯛꯀꯤ ꯁꯦꯕꯥ ꯇꯧꯅꯤꯡꯅꯤꯅ ꯑꯩ ꯇꯧꯖꯒꯦ ꯂꯥꯎꯔꯤꯍꯦ ꯀꯟꯊꯣꯛ ꯇꯧꯗꯣꯏꯅꯣ
ꯎꯝ
ꯎꯗꯦ ꯀꯃꯥꯏ ꯀꯃꯥꯏꯅꯣ ꯀꯦꯟꯗꯦꯅꯨꯡꯗꯦ ꯀꯃꯥꯏꯅ ꯇꯧꯕ ꯈꯣꯄ
ꯦ ꯑꯩꯈꯣꯏꯔꯣꯝꯒꯤ ꯑꯣꯏꯔꯣ ꯍꯥꯏꯔꯤꯁꯦ
ꯑꯣ ꯍꯔꯒ
ꯑꯩꯈꯣꯏꯔꯣꯝꯒꯤꯁꯨ ꯑꯗꯨꯝ ꯍꯥꯟꯅꯒꯤꯁꯨ ꯑꯗꯨꯝ ꯊꯣꯛꯏ ꯑꯔꯤꯕꯁꯨ ꯑꯗꯨꯝ ꯊꯣꯛꯏ ꯑꯅꯧꯕꯁꯨ ꯑꯗꯨꯝ ꯊꯣꯔꯛꯑꯦ ꯑꯅꯧꯕ ꯌꯪ ꯖꯦꯅꯦꯇꯤꯞ ꯑꯣꯏꯕ ꯀꯥꯡꯕꯨ ꯌꯥꯝ ꯊꯣꯛꯣꯔꯛꯏ ꯍꯥꯏꯇꯥꯔꯦ
ꯁ ꯅꯔꯨꯝꯒꯤꯗꯤ ꯍꯥꯟꯅꯒꯤ ꯀꯥꯕ ꯏꯃꯤꯅ ꯑꯗꯨꯒ ꯊꯕꯛꯇꯤ ꯑꯗꯨꯝ ꯈꯤꯇꯪꯗꯤ ꯇꯧꯋꯦꯅ ꯇꯥꯏꯗ
ꯑꯁ ꯀꯗꯥꯏꯗꯩꯅꯣꯗ ꯇꯥꯏ ꯊꯕꯛ ꯈꯤꯪ ꯈꯗꯧ ꯇꯧꯔꯗꯤ ꯑꯩꯈꯣꯏꯒꯤ ꯀꯦꯟꯗ꯭ꯔꯗꯨ ꯄꯨꯡꯍꯪ ꯂꯪꯉꯣꯏꯗ꯭ꯔꯣ ꯑꯗꯨꯅ ꯍꯧꯖꯤꯛ ꯀꯔꯤ ꯂꯝꯕꯤꯣꯡ ꯆꯨꯔꯦ ꯂꯩꯈꯣꯝ ꯊꯣꯛꯏ ꯅꯨꯡꯁꯥ ꯁꯥꯔꯦ ꯎꯐꯨꯟ ꯊꯣꯛꯏ ꯆꯠꯄ ꯌꯥꯗꯦ ꯍꯧꯖꯤꯛ ꯂꯝꯕꯤ ꯄꯨꯔꯥ ꯑꯔꯨꯕ ꯀꯟꯗꯤꯁꯟ ꯑꯝꯗꯅꯤ ꯂꯩꯔꯤꯁ ꯑꯗꯨꯅ ꯑꯩꯈꯣꯏꯁꯨ ꯈꯪꯗꯦ ꯂꯥꯟ ꯐꯪꯉꯦ ꯃꯅꯤꯄꯨꯔꯒꯤ ꯑꯉꯥꯟ ꯐꯪꯁꯤꯁꯨ ꯂꯣꯏꯁꯤꯟꯕꯁꯨ ꯉꯝꯕꯁꯨ ꯉꯝꯗꯦ ꯃꯣꯏꯅ ꯇꯧꯔꯤꯁꯦ ꯁꯨꯝ ꯀꯩꯅꯣ ꯁꯥꯟꯅꯔꯒ ꯂꯩ
ꯄꯣꯂꯤꯇꯤꯛꯁ ꯇꯧꯔꯒ ꯃꯣꯏ ꯃꯁꯦ ꯚꯣꯠ ꯀꯥꯟꯅꯕ ꯈꯪꯗꯦ ꯑꯌꯥꯝꯕ ꯑꯗꯨꯅꯤ ꯃꯤꯁꯨ ꯍꯥꯏꯅꯔꯤꯁꯦ ꯂꯥꯟꯁꯦ ꯍꯌꯦꯡ ꯕꯣꯠ ꯃꯌꯥ ꯌꯧꯔꯛꯄꯗ ꯇꯨꯊꯕ ꯌꯥꯅꯕ ꯂꯣꯏꯁꯤꯜ ꯁꯤꯟꯕ ꯌꯥꯅ ꯃꯑꯣꯡ ꯇꯧꯔꯤꯕ ꯑꯗꯨꯅ ꯄꯣꯂꯤꯇꯤꯛꯁ ꯁꯥꯟꯅꯔꯤꯕꯁꯨ ꯋꯥꯍꯩ ꯍꯥꯏꯅꯩ ꯃꯣꯏ ꯌꯥꯅ ꯌꯥꯅ ꯇꯧꯔꯒ ꯚꯣꯠ ꯑꯩꯁꯤꯗ ꯂꯨꯞꯈ꯭ꯔꯕꯅꯤꯅ ꯃꯣꯏꯗꯤ ꯚꯣꯠꯂꯥꯏ ꯆꯨꯕ ꯉꯥꯛꯇꯅꯤꯅ
ꯍꯝ
ꯑꯩꯈꯣꯏꯅ ꯄꯪꯕꯅꯦ ꯑꯗ ꯃꯣꯏꯒꯤ ꯃꯇꯨꯡ ꯏꯟꯅꯕ ꯑꯗꯨꯝ ꯋꯥꯕꯅ ꯑꯗꯨꯝ ꯑꯩꯈꯣꯏꯅ ꯍꯦꯛ ꯋꯥꯍꯧꯕ ꯑꯗꯨꯅ ꯇꯧꯔꯤ ꯈꯪꯗꯦ
ꯄꯣꯂꯤꯇꯤꯛꯁ ꯇꯧꯔꯤꯕꯅꯤꯅꯤ ꯑꯗꯨ ꯁꯤ ꯑꯁꯨꯛ ꯋꯥꯔꯕ ꯂꯩꯕꯥꯛꯀꯤꯁꯤꯗ ꯃꯣꯏꯅ ꯄꯣꯂꯤꯇꯤꯛꯁ ꯁꯥꯟꯅꯗꯅ ꯇꯧꯔꯤꯁꯦ ꯑꯉꯛꯄꯅꯤ ꯍꯥꯏꯕꯅꯤꯗ ꯂꯩꯕꯥꯛ ꯀꯟꯈꯤꯗꯤ ꯍꯥꯏꯗ꯭ꯔꯒ ꯃꯥꯏ ꯃꯥꯏ ꯄꯣꯂꯤꯇꯤꯛꯁ ꯃꯥ ꯃꯥꯅ ꯃꯥ ꯃꯥꯒꯤ ꯀꯥꯟꯅꯕ ꯐꯪꯅꯕꯒꯤꯗꯃꯛꯇ ꯄꯣꯂꯤꯇꯤꯛꯁ ꯇꯧ ꯂꯩꯕ ꯍꯥꯏꯁꯦ ꯌꯥꯝꯅ ꯑꯁꯤ ꯐꯠꯇꯅꯤ ꯍꯌꯦꯡ ꯇꯨꯡꯗ ꯀꯔꯤ ꯑꯣꯏꯔꯛꯀꯅꯤ ꯃꯨꯠꯈꯤꯕꯁꯨ ꯌꯥꯏ ꯑꯩꯈꯣꯏꯒꯤ ꯌꯦꯜꯍꯧꯃꯤꯁꯦ ꯑꯇꯣꯞꯄ ꯏꯂꯤꯒꯦꯟ ꯃꯥꯏꯒ꯭ꯔꯦꯟꯁꯤꯡꯅ ꯎꯨꯞꯆꯤꯟꯗꯅ ꯍꯧꯖꯤꯛ ꯃꯁꯤꯡ ꯊꯤꯉꯝꯗꯅ ꯂꯩꯔ ꯂꯩ ꯑꯩꯈꯣꯏ ꯃꯅꯤꯄꯨꯔꯁꯦ ꯑꯗꯣ ꯍꯧꯖꯤꯛꯁꯦ ꯀꯅꯥꯝꯇꯁꯨ ꯃꯤꯠꯌꯦꯡꯪ ꯆꯪꯗꯦ ꯑꯆꯧ ꯑꯁꯥꯡ ꯄꯥꯏꯔꯤꯕ ꯒꯣꯚꯔꯃꯦꯟꯒꯤ ꯉꯩꯁꯤꯅꯁꯨ ꯌꯥꯅ ꯌꯥꯅꯕ ꯃꯥꯒꯤ ꯒꯣꯕꯔꯃꯦꯟ ꯀꯥꯏꯗꯅꯕ ꯍꯣꯠꯅꯔꯛꯄꯗ ꯁꯤꯜ ꯂꯩꯕꯅ ꯃꯔꯝ ꯑꯣꯏꯔꯀꯥꯟꯗ ꯍꯌꯦꯡ ꯑꯩꯈꯣꯏ ꯌꯦꯜꯍꯧꯉꯤ ꯑꯩꯈꯣꯏ ꯏꯟꯗꯤꯖꯤꯅꯁ ꯄꯤꯄꯜꯁꯤꯡꯗꯤ ꯃꯨꯠꯄꯒꯤ ꯃꯃꯤ ꯑꯩꯗꯣ
ꯑꯦ ꯑꯗꯨ ꯍꯥꯏꯔꯒꯦ ꯏꯌꯥꯝꯕ ꯀꯩꯅꯣꯒꯤ ꯄꯥꯎ ꯑꯃ ꯍꯥꯏꯕ ꯇꯥꯏꯕꯣꯏ ꯀꯁꯨ ꯅ ꯂꯩꯅꯤ ꯂꯩꯅꯗꯦ ꯍꯥꯏ ꯑꯩꯈꯣꯏꯒꯤ ꯃꯤꯀꯣꯛ ꯊꯤꯕꯒꯨꯝꯕ ꯗꯤꯃꯣꯅꯤꯇꯥꯏꯖꯦꯁꯟ ꯇꯧꯕꯒꯨꯝꯕꯁꯤꯁꯨ ꯀꯃꯅꯤ ꯀꯃꯥꯏ ꯀꯃꯥꯏ ꯀꯃꯥꯏꯅ ꯇꯥꯒꯦ ꯌꯥꯝꯕꯣꯏꯗꯣꯗ ꯄꯥꯎꯁꯦ ꯈꯔ
ꯑꯗꯨꯅꯦꯗꯤ ꯑꯍꯣꯏ ꯀꯩꯅꯣꯒꯤ ꯎ ꯗꯤꯂꯤꯃꯤꯇꯦꯁꯟ ꯇꯧꯕꯒꯤꯗꯣ ꯗꯤꯂꯤꯃꯤꯇꯦꯁꯟ ꯇꯧꯕꯒꯤ ꯑꯗꯨ ꯇꯧꯅꯤꯅ ꯑꯗꯨꯃ ꯍꯥꯏꯅꯕ ꯋꯤꯗ ꯇꯅꯤ ꯍꯥꯏ ꯇꯧꯕ꯭ꯔꯗꯤ ꯑꯩꯈꯣꯏꯒꯤ ꯕꯦꯂꯤꯒꯤ ꯁꯤꯠ ꯃꯁꯤꯡ ꯍꯟꯊꯔꯅꯤ ꯑꯗꯨꯩꯗꯤ ꯈꯣꯏ ꯍꯤꯜ ꯑꯦꯔꯤꯌꯥꯒꯤ ꯃꯁꯤꯡ ꯍꯦꯟꯒꯠꯈ꯭ꯔꯅꯤ ꯑꯗꯨꯗꯤ ꯑꯗꯨꯝ ꯂꯣꯏ ꯇꯥ ꯏꯂꯤꯒꯦꯜ ꯃꯥꯏꯒ꯭ꯔꯦꯟ ꯑꯃ ꯃꯌꯥꯝ ꯑꯃꯁꯤꯡꯗ ꯍꯥꯏꯖꯤꯜꯂꯒ ꯁꯣꯝꯗ ꯂꯩꯔꯤꯕꯅꯤ ꯁꯥꯏꯠ ꯂꯣꯝꯗ ꯕꯣꯔꯗꯔ ꯂꯣꯟ ꯃꯦꯟꯃꯥꯔ ꯑꯗꯨ ꯃꯣꯏꯅ ꯑꯗꯨ ꯃꯁꯤꯡ ꯍ ꯇ ꯍꯧꯖꯤꯛ ꯕꯣꯇꯜ ꯃꯔꯛꯁꯤꯗ ꯑꯃꯨꯛ ꯁꯦꯟꯁꯁ ꯑꯃꯨꯛ ꯇꯧꯁꯤꯜꯂꯦ ꯁꯦꯟꯁꯁ ꯇꯃꯣ ꯃꯣꯏꯒꯤ ꯏꯂꯤꯒꯦꯜ ꯃꯥꯔꯒꯦꯟꯁꯤꯡꯗꯨ ꯔꯦꯀꯣꯔꯠ ꯂꯣꯏ ꯆꯟꯁꯤꯟꯈ꯭ꯔꯅꯤ ꯑꯗꯩ ꯈꯔ ꯂꯩꯔꯒ ꯕꯣꯇꯔ ꯄꯥꯏꯔꯛꯑꯅꯤ ꯑꯗꯗꯤ ꯑ ꯀꯩꯅꯣꯁꯨ ꯃꯤꯡ ꯆꯟꯁꯤꯜꯂꯛꯑꯅꯤ ꯑꯙꯥꯔ ꯄꯥꯏꯁꯤꯜꯂꯛꯑꯅꯤ ꯑꯗꯨꯗꯩꯗꯤ ꯏꯟꯗꯤꯌꯥꯒꯤ ꯁꯤꯇꯤꯖꯦꯟꯒꯤ ꯤꯛꯇꯨ ꯃꯣꯏꯗ ꯕꯣꯠ ꯊꯥꯗꯕꯒꯤ ꯔꯥꯏꯠꯇꯨ ꯐꯪꯉꯗꯣꯏꯅꯤ ꯕꯣꯇꯔ ꯐꯪꯈ꯭ꯔꯗꯤ ꯑꯗꯨꯅ ꯃꯔꯝ ꯑꯣꯏꯔꯀꯥꯟꯗ ꯂꯤꯒꯦꯟ ꯃꯥꯏꯒ꯭ꯔꯦꯟꯁꯨ ꯑꯗꯨꯝ ꯁꯦꯠ ꯏꯟꯗꯤꯌꯥꯒꯤ ꯁꯤꯇꯤꯖꯦꯟ ꯑꯣꯟꯈꯤꯕꯒꯤ ꯐꯤꯕꯝꯗ ꯂꯩ ꯇꯧꯔꯦꯕ ꯑꯗꯨꯅ ꯁꯤ ꯌꯥꯝ ꯊꯨꯅ ꯌꯦꯡꯁꯤꯜꯍꯧꯗ꯭ꯔꯒꯗꯤ ꯎꯝ ꯕꯦꯔꯥ ꯀꯥꯔꯦ ꯃꯣꯏ ꯏꯂꯤꯒꯦ ꯃꯥꯏꯒꯤꯦꯅ ꯏꯟꯗꯤꯌꯥꯒꯤ ꯗꯦꯃꯣꯀ ꯃꯣꯀ꯭ꯔꯦꯁꯤꯒꯤ ꯃꯤꯍꯨꯠ ꯈꯟꯕꯗ ꯃꯣꯏꯁꯨ ꯌꯧꯁꯤꯜꯂꯛꯀꯗꯧꯔꯦ ꯁꯤꯅ ꯃꯔꯝ ꯑꯣꯏꯔꯀꯥꯟꯗꯅꯤ ꯑꯩꯈꯣꯏ ꯍꯧꯖꯤꯛ
ꯍꯣꯏ ꯐꯔꯦ ꯑꯕ ꯑꯗꯨꯗꯤ ꯑꯩꯁꯨ ꯁꯣꯝꯗ ꯊꯕꯛ ꯑꯃ ꯍꯥꯏꯗꯣꯛ ꯇꯧꯀꯗꯕ ꯂꯩ ꯏꯌꯥꯝꯕꯅ ꯇꯧꯔꯛ ꯈꯣꯛꯇꯅ ꯇꯧꯔꯦ ꯏꯌꯥꯝ ꯐꯔꯦ ꯅꯣꯡꯃ ꯇꯟꯖꯥ ꯆꯥꯕꯗ ꯄꯨꯟꯁꯦ ꯁꯤꯆꯜ ꯏꯅꯥꯎ ꯑꯗꯨꯝ ꯋꯥꯔꯤ ꯁꯥ ꯈꯣꯠ ꯐꯠꯇꯅ ꯑꯗꯨꯝ ꯀꯩꯒꯨꯝꯕ ꯆꯥꯃꯤꯟ ꯊꯛꯃꯤꯟꯅ ꯈꯔ ꯇꯧꯔꯒ ꯄꯨꯟꯈꯤꯗꯕꯁꯨ ꯀꯨꯏꯔꯦꯌꯥꯝꯕ ꯑꯗꯨꯃꯥꯏꯅ ꯇꯧꯅꯕ ꯇꯧꯁꯤ ꯌꯥꯝꯕ
ꯍꯣꯏ ꯍꯣꯏ ꯍꯣꯏ